ꯇꯥꯔꯕꯣ
ꯇꯥꯔꯦ ꯇꯥꯔꯦ ꯑꯦꯛꯖꯥꯝ ꯆꯠꯂꯨꯕ ꯀꯃꯥꯏꯅ ꯇꯧꯒꯦ
ꯆꯠꯂꯨꯌꯦ ꯄꯨꯡ ꯑꯍꯨꯝ ꯃꯈꯥꯏ ꯉꯥꯢꯍꯥꯛ ꯑꯣꯏꯔ ꯍꯜꯂꯛꯄ ꯎꯝ ꯀꯩꯗꯧꯔꯝꯃꯤꯅꯣ ꯅꯪꯗꯤ
ꯁꯨꯝ ꯂꯩꯔꯝꯕꯅꯤꯅ ꯇꯨꯝ ꯇꯨꯝꯃꯨꯔꯦ ꯇꯨꯝ ꯍꯧꯒꯠꯂꯒ ꯀꯩ ꯍꯥꯏꯔꯦ ꯍꯩꯅꯧ ꯆꯥꯔꯦ ꯅꯥꯁ ꯄꯇꯤ ꯆꯥꯔꯦ ꯑꯗꯨꯗꯒꯤ ꯆꯥ ꯃꯨꯛ ꯊꯛꯀꯦꯅ ꯂꯩꯔꯝꯕꯅꯤ ꯀꯩ ꯀꯩ ꯆꯥꯔꯒꯦ ꯊꯕꯛ ꯁꯨꯊꯣꯛꯇ꯭ꯔꯦꯗ ꯑꯩꯒꯤꯗꯣ ꯎ ꯁꯤꯗꯤ ꯀꯩꯝ ꯇꯧꯗ꯭ꯔꯦ ꯉꯁꯥꯏ ꯑꯌꯨꯛ ꯋꯥꯀꯤꯡ ꯆꯠꯂꯨꯔꯦ ꯍꯜꯂꯛꯑꯒ ꯀꯣ ꯇꯣꯇꯤ ꯏꯁꯤꯡ ꯇꯥꯌꯦꯕꯀꯣ ꯇꯊꯤꯡ ꯊꯥꯕꯗꯨꯅ ꯂꯣꯏꯔꯒ ꯐꯤ ꯅꯨꯡ ꯅꯍꯥꯟꯈꯩ ꯂꯨꯍꯣꯡꯕ ꯀꯩꯀꯩ ꯊꯣꯛꯄꯒꯤꯀꯣ ꯃꯌꯥꯝ ꯂꯩꯕ ꯑꯗꯒꯤ ꯑꯩꯒꯤꯁꯨ ꯅꯍꯥꯟ ꯅꯨꯡꯇꯤꯒꯤ ꯈꯔ ꯁꯦꯠꯅꯕ ꯃꯌꯥꯝ ꯂꯩꯕ ꯑꯗꯨ ꯃꯌꯥꯝꯗꯣ ꯂꯣꯏꯅ ꯇꯨꯡꯖꯤꯜꯂꯒ ꯂꯣꯏꯔꯛꯄꯩꯗꯣ ꯏꯁꯤꯡꯗ ꯑꯃ ꯇꯥꯔꯒ ꯂꯩꯕꯗꯨꯗ ꯁꯨꯗꯣꯛꯑꯦ ꯑꯗꯨꯗꯨꯒ ꯋꯥꯏꯅ ꯇꯨꯝꯃꯨꯔꯦ ꯇꯨꯝ ꯍꯧꯒꯠꯂꯒ ꯑꯃꯨꯛ ꯍꯩꯅꯧ ꯆꯥꯔꯦ ꯅꯥꯁꯄꯇꯤ ꯆꯥꯔꯦ ꯑꯗꯒꯤ ꯂꯩꯔꯝꯃꯤꯅꯤ ꯅꯪꯗꯤ ꯄꯨꯡ ꯀꯌꯥ ꯍꯜꯂꯛꯢꯅꯣ
ꯑꯩꯁꯦ ꯄꯨꯡ ꯑꯍꯨꯝ ꯃꯈꯥꯏ ꯇꯥꯔꯦ ꯌꯨꯝ ꯌꯧꯔꯛꯄꯗꯣ ꯑꯗꯨꯒ ꯁꯨꯝ ꯍꯩ ꯑꯇꯣꯞꯄ ꯀꯔꯤꯝ ꯆꯥꯗ꯭ꯔꯦꯗ ꯑꯩ ꯍꯣꯇꯦꯜ ꯃꯄꯥꯜ ꯂꯥꯜꯂꯛꯄꯗ ꯑꯩꯅ ꯁꯨꯝ ꯕꯣꯔꯥ ꯆꯥꯈꯤꯁꯤꯔ ꯒꯥꯏꯗꯤ ꯍꯥꯏꯕꯅꯦꯕ ꯏꯃꯥꯟꯅꯕꯗ ꯑꯗ ꯃꯥꯁꯨ ꯊꯦꯡꯉꯦ ꯁꯨꯝ ꯏꯁꯤꯡ ꯒꯥꯔꯤꯁꯨ ꯆꯠꯂꯦꯕ ꯃꯥꯁꯦ ꯑꯗꯨꯗ ꯏꯁꯤꯡ ꯆꯠꯇꯧꯕ ꯂꯩ ꯑꯗꯨꯅ ꯈꯤꯇꯪ ꯊꯦꯡꯊꯔꯅꯤ ꯀꯣꯟꯅ ꯆꯥꯔꯁꯦꯅ ꯑꯩꯁꯨ ꯑꯗꯨꯝ ꯀꯩꯔꯤꯝ ꯆꯥꯗꯕꯤꯗ ꯍꯜꯂꯛꯑꯦ ꯁꯨꯝ ꯑꯗꯨꯒ ꯁꯨꯝ ꯄꯣꯊꯥꯔꯝꯃꯤꯅꯦ ꯍꯧꯖꯤꯛ
ꯑꯣ ꯑꯦꯛꯖꯥꯝꯗꯤ ꯄꯨꯡ ꯀꯌꯥꯗ ꯍꯜꯂꯛꯏꯅꯣ ꯀꯌꯥ ꯄꯨꯡ ꯀꯌꯥꯗ ꯂꯣꯏꯒꯦ
ꯄꯨꯡꯅꯦ ꯑꯩꯈꯣꯏꯒꯤꯗꯣ ꯄꯨꯡ ꯀꯩꯅꯣꯗꯩ ꯍꯧꯕ ꯎꯝ ꯄꯨꯡ ꯑꯃꯗꯒꯤ ꯍꯧꯔꯒ ꯄꯨꯡ ꯑꯍꯨꯝ ꯐꯥꯎꯕ ꯑꯩꯈꯣꯏꯒꯤꯅ ꯐꯣꯔꯇꯤ ꯃꯥꯔꯁꯀꯤꯅ ꯑꯗꯨꯒ ꯃꯥꯛ ꯅꯤꯝꯐꯨꯒꯤꯁꯦ ꯄꯨꯡ ꯑꯃꯗꯒꯤꯅ ꯄꯨꯡ ꯑꯍꯨꯝꯐꯥꯎ ꯂꯩꯔꯦ ꯑꯗꯣ ꯄꯨꯡ ꯑꯃꯗꯒꯤꯅ ꯄꯨꯡ ꯃꯔꯤꯐꯧꯅ ꯍꯟꯗ꯭ꯔꯦꯗ ꯃꯥꯔꯛꯀꯤ ꯑꯣꯏꯔꯝꯒꯅꯤ ꯅꯠꯇꯦ ꯀꯌꯥꯅꯣ ꯃꯥꯛ ꯃꯥꯟꯅꯗꯦ ꯑꯩꯈꯣꯏꯒꯤ ꯑꯣꯏꯅꯗꯤ ꯃꯥꯛ ꯅꯤꯝꯐꯨ ꯑꯣꯏꯕ ꯑꯗꯨꯗ ꯄꯨꯡ ꯑꯃꯗꯩ ꯍꯧꯔꯅꯤꯀꯣ ꯑꯗꯨꯒ ꯄꯨꯡ ꯀꯩꯅꯣꯗ ꯂꯣꯏꯗꯣꯢꯕ ꯑꯍꯨꯝ ꯆꯞ ꯆꯥꯅ ꯄꯨꯡ ꯑꯅꯤ ꯑꯗꯨꯅꯦꯕ ꯆꯪꯕꯩ ꯃꯇꯝꯗꯤ ꯑꯗꯨꯒ ꯋꯥꯏ ꯑꯃ ꯁꯪꯉꯦ ꯑꯅꯤ ꯂꯣꯏꯈꯔꯦ ꯉꯁꯤ ꯑꯃ ꯂꯣꯏꯈꯔꯦ ꯅꯍꯥꯥꯟ ꯑꯃ ꯂꯣꯏꯒꯔꯦ ꯑꯗꯨꯒ ꯀꯩꯅꯣ ꯇꯧꯋꯦ ꯍꯌꯦꯡꯕꯨꯗꯤ ꯅꯣꯡꯃꯥꯏꯖꯤꯡ ꯑꯣꯏꯔꯦꯅ ꯑꯗꯨꯒ ꯅꯤꯡꯊꯧꯀꯥꯕ ꯅꯨꯃꯤꯠꯁꯨ ꯁꯨꯇꯤ ꯂꯩ ꯑꯗꯨꯃ ꯈꯔ ꯐꯔꯦ ꯋꯥꯀꯤꯡ ꯆꯠꯂꯣꯏꯗ꯭ꯔꯣ ꯅꯪꯗꯤ
ꯆꯠꯇꯣꯏꯅꯦ ꯑꯗꯨ ꯅꯪ ꯄꯨꯡ ꯑꯃꯗꯒꯤ ꯄꯨꯡ ꯃꯔꯤ ꯐꯥꯎꯕꯒꯤꯗꯤ ꯀꯩꯅꯣ ꯇꯧꯗꯕ꯭ꯔꯣ ꯍꯥꯏꯕꯗꯤ ꯑꯦꯛꯖꯥꯝ ꯊꯥꯕꯗꯤ ꯌꯥꯎꯗꯕ꯭ꯔꯣ
ꯌꯥꯎꯗꯦ ꯄꯨꯡ ꯑꯃꯗꯒꯤ ꯑꯩꯈꯣꯏꯒꯤ ꯃꯇꯝ ꯑꯣꯏꯅꯅꯦ ꯑꯩꯈꯣꯏꯒꯤ ꯃꯥꯛꯀꯤ ꯑꯣꯏꯅꯅꯦ ꯀꯩꯅꯣ ꯑꯣꯏꯗꯣꯏꯕ ꯄꯨꯡ ꯑꯃ ꯑꯃꯗꯩꯅ ꯄꯨꯡ ꯑꯍꯨꯝ ꯐꯥꯎꯕꯅꯦ ꯍꯥꯏꯕ ꯑꯗꯨꯒ ꯃꯥꯔꯛ ꯈꯔ ꯌꯥꯝꯕ ꯑꯇꯣꯞꯄ ꯀ꯭ꯂꯥꯁꯀꯤꯅ ꯀꯩꯅꯣ ꯃꯥꯟꯅꯗꯦ ꯃꯥꯥꯛ ꯆꯥꯝꯃꯒꯤ ꯑꯗꯒꯤ ꯃꯥꯔꯛ ꯅꯤꯐꯨꯒꯤ ꯑꯗꯗꯒꯤ ꯃꯥꯛ ꯌꯥꯡꯈꯩꯒꯤ ꯀꯩ ꯁꯨꯃꯥꯏꯅ ꯇꯧꯋꯦ ꯑꯩꯈꯣꯏꯒꯤꯗꯤ ꯃꯥꯛ ꯅꯤꯝꯐꯨ ꯑꯣꯏꯌꯦꯕ ꯐꯣꯔꯇꯤꯅ ꯃꯥꯛ ꯑꯗꯨꯗꯒꯤ ꯄꯨꯡ ꯑꯃꯗꯒꯤꯅ ꯄꯨꯡ ꯑꯍꯨꯝꯗ ꯃꯇꯝ ꯂꯣꯏꯗꯣꯏꯕ ꯑꯩꯈꯣꯏꯅ ꯏꯉꯟ ꯉꯜꯂꯦ ꯂꯣꯏꯕ
ꯑꯣ ꯉꯁꯥꯏꯗꯤ ꯀꯩ ꯢꯟꯖꯥꯡ ꯆꯥꯔꯕ ꯑꯌꯨꯛꯇꯒꯤ
ꯉꯁꯤ ꯑꯌꯨꯛꯀꯤꯖꯦ ꯀꯩꯅꯣ ꯆꯥꯔꯦ ꯁꯥꯔꯛꯄ ꯀꯟꯗ ꯁꯧꯒ꯭ꯔꯤ ꯑꯃ ꯊꯣꯡꯉꯝꯃꯦ ꯀꯥꯡꯉꯧ ꯑꯃꯒ ꯑꯃꯦꯠꯄ ꯑꯃꯒ ꯆꯥꯔꯦ ꯑꯗꯣ ꯅꯪꯗꯤ ꯀꯩ ꯆꯥꯔꯒꯦ ꯑꯌꯨꯛꯀꯤ
ꯑꯌꯨꯛꯀꯤꯀꯣ ꯑꯩꯈꯣꯏꯁꯨ ꯆꯞ ꯃꯥꯟꯅꯩ ꯁꯧꯒꯔꯤ ꯑꯗꯨꯒ ꯑꯩꯅ ꯃꯇꯝꯗ ꯁꯥꯕꯅꯤꯅ ꯁꯧꯒꯔꯤ ꯆꯥꯅꯤꯉꯦꯅ ꯉꯦꯅ ꯁꯧꯒꯔꯤ ꯊꯣꯡꯉꯦ ꯑꯗꯒꯤꯗꯤ ꯑꯩꯈꯣꯏ ꯁꯤꯡꯖꯨ ꯇꯧꯋꯦ ꯁꯤꯡꯖꯨꯁꯤꯗ ꯍꯋꯥꯏ ꯍꯋꯥꯏ ꯑꯩꯈꯣꯏ ꯍꯋꯥꯏ ꯁꯥꯡꯕꯤ ꯈꯔ ꯄꯥꯜꯂꯦꯕꯀꯣ ꯌꯦꯟꯗꯝꯁꯨ ꯍꯧꯋꯦ ꯑꯗꯒꯤ ꯍꯩꯕꯨꯨ ꯃꯅꯥꯗꯣ ꯑꯗꯨꯁꯨ ꯍꯥꯞꯄꯦ ꯑꯅꯧꯕꯗꯣ ꯑꯗꯒꯤ ꯃꯪꯒꯟ ꯑꯉꯧꯔꯒ ꯌꯣꯟꯕ ꯗꯨꯀꯥꯟꯗ ꯌꯣꯟꯕꯗꯨ ꯂꯧꯔꯨꯔꯦ ꯐꯖꯅ ꯃꯀꯨꯞ ꯗꯥ ꯁꯨꯒꯥꯏꯔꯦ ꯑꯗꯨ ꯍꯥꯞꯄꯦ ꯇꯨꯅꯤꯡꯀꯣꯛ ꯍꯥꯞꯄꯦ ꯃꯌꯥꯡꯇꯣꯟ ꯍꯥꯞꯄꯦ ꯃꯊꯦꯜ ꯍꯥꯏꯗꯤ ꯃꯆꯟ ꯀꯩꯀꯩ ꯂꯣꯏꯅ ꯁꯨꯍꯜꯂꯒ ꯀꯣꯝꯄ꯭ꯔꯦꯁꯁꯨ ꯍꯥꯞꯄꯦꯕꯀꯣ ꯑꯗꯨꯗꯨꯒ ꯆꯥꯔꯦ ꯑꯗꯨꯗꯨꯒ ꯀꯩꯅꯣꯒ ꯄꯥꯐꯣꯔ ꯑꯨꯇꯣꯡ ꯑꯃ ꯇꯥꯎꯔꯦ ꯑꯗꯒꯤ ꯂꯣꯏꯔ ꯃꯥꯜꯂꯦ ꯆꯝꯐꯨꯠꯀ
ꯎꯝ ꯁꯤꯡꯖꯨꯗꯣ ꯍꯥꯎꯅꯤꯅ ꯍꯧꯖꯤꯛ ꯍꯥꯏꯔꯤꯁꯤꯡꯗꯣ ꯀꯩꯅꯣ ꯇꯧꯕ ꯇꯥꯕꯗ ꯄꯥꯐꯣꯔꯒꯗꯤ ꯎꯇꯣꯡꯗꯨꯗꯤ ꯀꯨꯏꯔꯦ ꯆꯥꯈꯤꯗꯕ ꯑꯉꯥꯡ ꯑꯣꯏꯔꯤꯉꯩꯗ ꯑꯉꯥꯡ ꯑꯣꯢꯔꯤ ꯉꯩꯗ ꯌꯝ ꯆꯥꯔꯛꯑꯦ ꯎꯇꯣꯡꯗꯣ
ꯎꯝ ꯑꯩꯈꯣꯏꯗꯤꯀꯣ ꯅꯥꯟ ꯀꯩꯅꯣ ꯅ ꯄꯤꯕꯤꯔꯝꯕ ꯑꯗꯨꯒꯤ ꯃꯥꯅ ꯄꯨꯔꯛꯕ ꯗꯨꯒꯤ ꯃꯌꯥꯝ ꯂꯩꯕ ꯑꯗꯨ ꯆꯥꯏꯔꯦ ꯑꯁꯥꯡ ꯌꯥꯝ ꯆꯥꯎꯋꯦ ꯃꯣꯏꯗꯣ ꯃꯣꯏꯗꯤ ꯗꯨꯀꯥꯟ ꯌꯣꯟꯅꯉꯥꯏꯗꯦ ꯑꯗꯩ ꯈꯔ ꯈꯥꯏꯔ ꯄꯨꯔꯛꯄꯅꯤꯅ ꯄꯣꯠ ꯃꯁꯛꯇꯣ ꯌꯥꯝ ꯐꯖꯩ ꯑꯕꯀꯣ ꯑꯗꯨ ꯆꯥꯎꯔꯕꯅꯤꯅ ꯊꯥꯎꯕꯨꯗꯤ ꯌꯥꯝ ꯆꯪꯉꯦ ꯍꯥꯏꯕꯗꯤ ꯅꯣꯏ ꯊꯨꯝꯅ ꯀꯣꯛꯇ꯭ꯔꯗꯤ ꯌꯥꯗꯦꯅꯀꯣ ꯃꯥꯗꯤ ꯇꯥꯎꯕꯗꯣ ꯊꯥꯑꯣꯏ ꯊ ꯇꯧꯗꯣꯏꯅꯤꯅ ꯑꯗꯨ ꯌꯥꯝ ꯀꯩꯅꯣ ꯇꯧꯔꯦ ꯑꯗꯨꯒ ꯍꯣꯏ ꯑꯩꯈꯣꯏ ꯁꯤꯡꯁꯨ ꯃꯌꯥꯟ ꯀꯩꯀꯩꯗꯨꯗꯤ ꯑꯩꯈꯣꯏ ꯁꯤꯗ ꯂꯣꯏꯅ ꯍꯧꯖꯔꯒ ꯈꯨꯗꯛ ꯈꯨꯗꯛꯀꯤ ꯑꯣꯏꯅ ꯍꯦꯛꯑꯒ ꯆꯥꯕ ꯑꯣꯏꯕꯅꯤꯅꯅꯦ ꯑꯗꯨꯝ ꯍꯥꯎꯋꯦ ꯑꯗꯒꯤ ꯀꯩꯅꯣꯗꯁꯨ ꯇꯧꯋꯦ ꯐ꯭ꯔꯦꯁ ꯑꯣꯏꯕꯅꯤꯅ ꯑꯗꯨꯝ ꯇꯣꯊꯣꯠ ꯂꯧꯔꯒ ꯌꯥꯝ ꯍꯥꯎꯕꯗ ꯑꯗꯨꯃꯥꯏꯅ ꯑꯣꯏ
ꯎꯝ ꯑꯩꯁꯨ ꯍꯌꯦꯡ ꯑꯇ ꯁꯤꯡꯖꯨ ꯁꯨꯍꯟ ꯇꯥꯔꯦ ꯑꯌꯨꯛꯇ ꯑꯗꯨꯒ ꯑꯦ ꯑꯌꯨꯛꯇꯤ ꯌꯥꯔꯔꯣꯏ ꯀꯥꯎꯕ ꯀꯥꯎꯋꯦ ꯅꯨꯃꯤꯗꯥꯡꯗꯗꯤ ꯁꯨꯍꯜꯂꯒꯦ ꯑꯌꯨꯛꯇꯤ ꯑꯩꯁꯦ ꯑꯩꯁꯦ ꯍꯌꯦꯡ ꯉꯁꯤ ꯁꯣꯔꯥꯠ ꯑꯩꯈꯣꯏꯒꯤ ꯊꯧꯔꯝ ꯄꯥꯡꯊꯣꯛꯄ ꯑꯃ ꯌꯥꯎꯋꯦ ꯍꯣꯔꯦꯟ ꯅꯨꯃꯤꯗꯥꯡ ꯉꯥꯛꯇꯪ ꯉꯔꯣꯏ ꯍꯌꯦꯡ ꯑꯣꯏꯅ ꯉꯥꯛꯇꯪꯉꯅꯤꯅ ꯑꯗꯨꯒ ꯎꯁꯣꯞ ꯇꯥꯏꯃꯤꯡ ꯑꯩꯈꯣꯏꯒꯤ ꯑꯌꯨꯛꯇ ꯑꯣꯏꯅ ꯇꯧꯔꯅꯤꯅ ꯍꯌꯦꯡꯁꯦ ꯃꯤ ꯆꯅꯤ ꯆꯍꯨꯝꯃꯨꯛ ꯃꯨꯛ ꯆꯥꯗꯣꯏ ꯃꯥꯜꯂꯦ ꯑꯗꯨꯒꯤ ꯏꯃꯥꯟꯅꯕꯅ ꯐꯣꯟ ꯇꯧꯔꯛꯑꯝꯃꯤ ꯕꯥꯇꯣꯟꯗꯤ ꯇꯧꯗ꯭ꯔꯦ ꯚꯕꯥ ꯉꯁꯤ ꯁꯣꯔꯥꯠ ꯇꯧꯕꯅꯤꯅ ꯈꯨꯗꯛꯇ ꯃꯔꯥꯡ ꯃꯔꯥꯡ ꯈꯪꯅꯦꯅ ꯑꯗꯨꯒ ꯃꯥꯢ ꯃꯥꯟꯅꯕ ꯈꯔ ꯂꯥꯛꯀꯗꯕꯅꯦ ꯑꯗꯨꯒꯤ ꯆꯠꯀꯦꯅ ꯈꯜꯂꯤ ꯍꯌꯦꯡꯁꯦ
ꯍꯣꯏ ꯐꯩꯌꯦ ꯃꯤꯒꯤ ꯊꯕꯛ ꯏꯪꯈꯥꯡꯁꯨ ꯆꯠꯇꯕ ꯌꯥꯗꯦ ꯑꯗꯨ ꯍꯣꯏ ꯑꯁ ꯀꯨꯏꯔꯦ ꯑꯗꯨꯝ ꯀꯩꯅꯃꯥꯏꯅ ꯆꯥꯕꯗꯨ ꯑꯗꯨꯝ ꯍꯥꯎꯕꯅꯦ ꯚꯃꯣꯟꯅꯒ ꯊꯣꯡꯉꯒꯀꯣ ꯄꯨꯂꯞ ꯄꯨꯂꯞ ꯆꯥꯕ ꯃꯣꯏꯒꯤ ꯌꯨꯝꯗ ꯊꯣꯡꯉꯁꯨ ꯍꯥꯎꯋꯤ ꯍꯥꯎꯇꯦ ꯍꯥꯏꯕꯗꯤ ꯅꯠꯇꯕꯀꯣ ꯚꯃꯣꯟꯅ ꯊꯣꯡꯕꯒꯤ ꯇꯣꯉꯥꯟꯕ ꯃꯍꯥꯎ ꯑꯃ ꯂꯩꯕꯅꯦ ꯀꯣ ꯑꯗꯨ ꯑꯗꯨꯝ ꯆꯥꯕꯗ ꯌꯥꯝ ꯆꯪꯉꯦ ꯑꯩꯗꯤ ꯃꯌꯥꯝ ꯌꯥꯝ ꯆꯥꯏ ꯑꯗꯨꯃꯥꯏꯅ ꯇꯧ ꯇꯥꯔꯒꯗꯤ ꯑꯁ ꯍꯥꯞꯄꯟꯕꯁꯦ ꯍꯥꯞꯄꯟꯕꯁꯦ ꯆꯥꯛꯁꯨ ꯑꯅꯤꯔꯛꯀꯨꯝꯕ ꯍꯥꯞꯄꯟꯒꯅꯤ ꯢꯖꯥꯡꯁꯨꯀꯣ ꯃꯣꯏꯅ ꯊꯨꯝꯕ ꯎꯇꯤ ꯑꯁꯪꯕ ꯑꯗꯨꯕꯨꯗꯤ ꯃꯜꯆꯥꯜ ꯀꯩ ꯂꯣꯏ ꯁꯨꯅ ꯍꯥꯞꯄꯅꯤꯅꯀꯣ ꯑꯗꯨꯝ ꯍꯥꯎꯕꯖꯥꯅꯤꯗ
ꯃꯥꯥꯟꯅꯦ ꯑꯗꯨꯝ ꯈꯦꯠꯅꯕꯅꯦ ꯑꯗꯨꯒꯤ ꯑꯩꯈꯣꯏꯒꯤ ꯆꯥꯛꯆꯥ ꯍꯩꯖꯥꯟꯅꯕ ꯅꯠꯇ꯭ꯔꯒ ꯑꯗꯨꯝꯕ ꯎꯁꯣꯞꯇ ꯑꯗꯨꯃꯥꯏꯅ ꯊꯣꯡꯉꯛꯄꯒ ꯌꯨꯝ ꯗꯁꯨꯝ ꯊꯣꯡꯉꯛꯄꯒ ꯈꯨꯣꯗꯤꯡꯃꯛ ꯁꯦ ꯑꯗꯨꯝ ꯃꯍꯥꯎꯗꯤ ꯑꯗꯨꯝ ꯈꯦꯠꯅꯕꯅꯤ ꯁꯨꯡꯌꯥ ꯌꯥꯗꯕꯅꯦ
ꯑꯗꯨꯝ ꯍꯥꯏꯅꯩ ꯍꯥꯏꯅꯩ ꯗꯅ ꯑꯁ ꯉꯁꯦ ꯕꯥꯃꯣꯟꯅ ꯊꯣꯡꯕ ꯁꯔꯦꯡ ꯊꯣꯡꯕ ꯍꯥꯏꯗꯤ ꯕꯥꯃꯣꯟꯅ ꯊꯣꯡꯕ ꯃꯉꯥ ꯊꯣꯡꯕꯗꯨꯁꯨ ꯆꯥꯈꯤꯗꯕ ꯀꯨꯏꯔꯦ ꯆꯥꯅꯤꯡꯢ ꯀꯥꯏꯅ ꯑꯗꯨꯝ ꯌꯨꯝꯗ ꯊꯣꯡꯉꯦ ꯍꯥꯏꯇꯥꯥꯔꯒꯁꯨ ꯑꯗꯨꯃꯥꯏꯅ ꯃꯍꯥꯎꯗꯣ ꯇꯥꯕ ꯉꯝꯗꯗꯣ ꯃꯌꯥꯝ ꯊꯣꯡꯕꯗꯨꯒ ꯈꯤꯇꯪ ꯊꯣꯡꯕꯗꯣ ꯑꯗꯨꯝ ꯈꯦꯠꯅꯕꯗꯣ ꯑꯗꯨꯃꯥꯏꯅ ꯇꯧꯋꯤꯅꯦ
ꯎꯝ ꯇꯧꯕꯅꯦ ꯑꯩꯁꯨ ꯈꯤꯇꯪ ꯄꯨꯡꯈꯥꯏ ꯄꯨꯡꯈꯥꯏ ꯅꯠꯇꯦ ꯄꯨꯡ ꯑꯃꯃꯨꯛ ꯂꯩꯕꯒ ꯍꯧꯖꯤꯛ ꯈꯔ ꯊꯕꯛ ꯑꯃ ꯆꯞ ꯆꯥꯕꯅ ꯇꯧꯔꯝꯃꯤ ꯑꯗꯨꯒ ꯑꯃꯨꯛ ꯋꯥꯀꯤꯡ ꯑꯣꯏ ꯀꯔꯤ ꯑꯣꯏ ꯈꯔ ꯆꯠꯇꯥꯔꯦ ꯈꯔ ꯃꯇꯦꯛ ꯈꯔ ꯍꯥꯏꯕꯗꯤ ꯀꯩꯅꯣ ꯇꯧꯋꯦ ꯁꯨꯝ ꯆꯠꯇꯅ ꯈꯣꯠꯇꯅ ꯂꯩꯔꯒꯗꯤ ꯏꯁꯥꯁꯦ ꯍꯥꯟꯅ ꯈꯔ ꯍꯟꯊꯔꯝꯃꯕꯅꯦ ꯍꯇ ꯍꯟꯗꯛꯁꯦ ꯑꯃꯨꯛ ꯈꯤꯇꯪ ꯑꯃꯨꯛ ꯍꯥꯟꯅꯒꯤ ꯐꯤꯕꯝ ꯑꯣꯏꯕ ꯆꯥꯡꯗ ꯑꯗꯨ ꯑꯗꯨꯗ ꯑꯃꯨꯛ ꯂꯩꯔꯝꯗꯅꯅꯦ ꯑꯩꯁꯦ ꯑꯗꯨꯝ ꯉꯁꯤ ꯑꯗꯨꯝ ꯍꯟꯗꯛꯇꯒꯤ ꯒꯔꯥꯡ ꯅꯍꯥꯟꯗꯒꯤ ꯑꯗꯨꯝ ꯀꯩꯅꯣ ꯇꯧꯕ ꯍꯧꯔꯦ ꯎꯝ ꯈꯤꯇꯪ ꯆꯥꯔꯁꯨ ꯈꯣꯠꯂꯁꯨ ꯑꯗꯒꯤ ꯄꯥꯍꯦꯟꯅ ꯍꯤꯞꯆꯟꯗꯕꯤ ꯈꯣꯠꯆꯟꯗꯕꯤ ꯁꯨꯃꯥꯏꯅ ꯅꯪꯗꯤ ꯀꯌꯥ ꯂꯨꯝꯒꯦ ꯢꯁꯥꯒꯤ ꯑꯔꯨꯝꯕ
ꯑꯩꯗꯣ ꯑꯩꯠ ꯃꯔꯤꯐꯨ ꯑꯗꯨ ꯃꯥꯏꯅ ꯂꯨꯝꯃꯝꯕꯅꯤꯅ ꯅꯍꯥꯟꯗꯤ ꯀꯩꯅꯣ ꯈꯛꯇꯪꯅꯦ ꯍꯨꯝꯗ꯭ꯔꯥ ꯅꯤꯄꯜ ꯍꯨꯝꯗ꯭ꯔꯥ ꯇꯔꯦꯠ ꯁꯨꯃꯥꯏꯅ ꯂꯩꯕꯅꯦꯕꯀꯣ ꯑꯗꯩ ꯑꯗꯨꯃꯥꯏꯅ ꯂꯩꯔꯝ ꯑꯗꯨꯝ ꯃꯔꯤꯐꯨ ꯍꯟꯗꯛꯇꯣ ꯑꯩꯈꯣꯏꯒꯤ ꯌꯨꯝꯒꯤ ꯊꯧꯗꯣꯛ ꯑꯃ ꯊꯣꯛꯄ ꯍꯥꯏꯕꯗꯤ ꯂꯨꯍꯣꯡ ꯈꯩꯗꯣꯡꯕ ꯑꯃ ꯂꯩꯕꯅꯤꯅ ꯃꯌꯥꯝ ꯄꯨꯂꯞ ꯄꯨꯂꯞ ꯌꯨꯝꯕꯨ ꯊꯣꯛꯏꯕ ꯑꯩꯈꯣꯏ ꯀꯥ ꯍꯣꯢꯗ ꯑꯗꯨꯝ ꯄꯨꯂꯞ ꯆꯥꯕꯅꯤꯅꯦ ꯑꯗꯒꯤ ꯃꯌꯥꯝ ꯆꯥꯕꯅꯤꯅ ꯍꯥꯎꯇꯕꯁꯨ ꯌꯥꯗꯕꯅꯤꯅ ꯑꯗꯨꯝ ꯑꯌꯥꯝꯕꯗ ꯉꯥ ꯑꯃꯨꯛ ꯆꯥꯅꯤ ꯑꯗꯒꯤ ꯑꯃꯨꯛ ꯃꯈꯟ ꯃꯈꯟ ꯌꯦꯟ ꯑꯃꯨꯛ ꯆꯥꯅꯤ ꯑꯗꯩ ꯉꯥꯅꯨ ꯑꯃꯨꯛ ꯆꯥꯅꯤ ꯑꯗꯨꯝ ꯇꯧꯕꯅꯤꯅ ꯊꯥꯎ ꯅꯨꯡ ꯈꯔ ꯆꯥꯁꯤꯟꯈꯤꯕꯒꯤꯀꯣ ꯑꯗꯨꯝ ꯈꯔꯗꯤ ꯍꯦꯟꯒꯠꯂꯝꯗꯧ ꯃꯥꯜꯂꯦ ꯑꯗꯨꯝ ꯃꯔꯤꯐꯨ ꯁꯨꯃꯥꯏꯅꯗꯤ ꯂꯩꯔꯝꯗꯧ ꯃꯥꯜꯂꯦ ꯑꯩꯅ ꯈꯟꯕꯗ
ꯑꯁ ꯑꯁ ꯑꯩꯖꯨꯅꯤꯅꯦ ꯑꯩꯗꯤ ꯊꯥꯎ ꯊꯨꯝꯁꯨ ꯇꯣꯏꯔꯦ ꯑꯗꯒꯤ ꯑꯃꯨꯛ ꯆꯥꯕꯁꯤꯁꯨ ꯈꯤꯇꯪ ꯍꯟꯗꯛꯁꯦ ꯈꯔ ꯊꯧꯗꯣꯛ ꯋꯥꯊꯣꯛꯁꯨ ꯈꯔ ꯇꯣꯏꯒꯤꯕ ꯍꯥꯏꯇꯥꯔꯦ ꯑꯗꯨꯅ ꯑꯩꯒꯗꯤ ꯎꯝ ꯀꯩꯅꯣ ꯇꯧꯕꯤꯅꯦ ꯍꯥꯟꯅ ꯑꯩꯁꯦ ꯈꯪꯉꯝꯃꯤꯅꯦ ꯏꯁꯥꯒꯤ ꯁꯨꯝ ꯃꯔꯐꯨ ꯃꯉꯥ ꯑꯗꯒꯤ ꯃꯧꯗ꯭ꯔꯥ ꯁꯨꯃꯥꯏꯅ ꯇꯧꯕꯁꯦ ꯈꯪꯉꯝꯃꯦ ꯍꯧꯖꯤꯛ ꯍꯧꯖꯤꯛ ꯂꯩꯔꯤꯕ ꯄꯣꯏꯟꯁꯤꯅ ꯆꯥꯝꯃꯒ ꯑꯃ ꯂꯩ ꯑꯩ ꯍꯧꯖꯤꯛ ꯌꯥꯝ ꯍꯦꯜꯂꯦ ꯍꯥꯏꯕ ꯏꯁꯥꯁꯦ ꯀꯩꯅꯣ ꯇꯧꯋꯦꯕ ꯑꯗꯨꯅꯤ ꯀꯦꯖꯤ ꯑꯩꯈꯣꯏꯒꯤ ꯀꯩꯅꯣ ꯍꯥꯏꯇꯥꯔꯦ ꯑꯔꯨꯝꯕꯁꯦ ꯃꯌꯦꯛꯀꯤꯗꯤ ꯑꯩ ꯀꯩꯅꯣ ꯍꯦꯜꯂꯦꯕ ꯁꯔꯨꯛ ꯀꯨꯟ ꯃꯉꯥ ꯀꯦꯖꯤ ꯀꯨꯟꯃꯉꯥ ꯐꯥꯎꯕ ꯁꯤꯒꯤ ꯆꯥꯡ ꯍꯦꯜꯂꯦꯕ ꯑꯩꯁꯦ ꯑꯁꯦꯡꯕꯗꯤ ꯑꯩꯁꯦ ꯑꯩꯇꯤ ꯑ ꯌꯥꯝꯃꯕꯗ ꯑꯩꯠꯇꯤ ꯇꯨ ꯑꯩꯠꯇꯤ ꯐꯥꯏꯚ ꯑꯥꯏꯠꯇꯤꯗꯒꯤ ꯃꯔꯐꯨꯗꯒꯤꯅ ꯃꯔꯐꯨ ꯃꯉꯥ ꯁꯥꯢꯕꯧ ꯃꯅꯨꯡꯗ ꯂꯩꯒꯗꯕꯅꯤ ꯍꯥꯏ ꯑꯩꯈꯣꯏ ꯑꯋꯥꯡꯕꯒꯤ ꯃꯇꯨꯡ ꯏꯟꯅ ꯑꯗꯣ ꯀꯦꯖꯤ ꯀꯨꯟ ꯃꯉꯥꯃꯨꯛ ꯍꯦꯟꯕꯁꯦ ꯍꯧꯖꯤꯛ ꯑꯗꯨꯅ ꯑꯩꯁꯦ ꯇꯥꯊꯅꯕꯗꯤ ꯑꯗꯨꯝ ꯍꯣꯠꯅꯔꯤ ꯅꯣꯏꯔꯤꯅꯦ ꯑꯗꯨ ꯅꯣꯏꯕ ꯍꯥꯏꯒꯅ ꯑꯃꯨꯛ ꯑꯩꯁꯤꯅ ꯑꯃꯨꯛ ꯋꯥꯡꯒꯤꯝꯅꯤꯅ ꯀꯌꯥꯗꯤ ꯈꯪꯗꯦꯕ ꯈꯪꯕꯕꯨ ꯍꯣꯏ ꯄꯣꯠ ꯈꯔ ꯊꯣꯄꯁꯦ ꯃꯉꯥꯏꯔꯦ ꯏꯁꯥꯥꯁꯦ ꯋꯥꯡꯒꯤꯝꯅꯤꯅ ꯈꯪꯗꯕ ꯑꯗꯣ ꯈꯔ ꯈꯔꯒ ꯅꯦꯝꯕ ꯃꯤ ꯑꯣꯏꯔꯝꯃꯗꯤ ꯑꯁ ꯐꯤꯕꯝ ꯕꯣꯌꯣꯁ ꯑꯃ ꯀꯥꯏꯔꯅꯤ ꯌꯦꯡꯕꯗ
ꯅꯪ ꯀꯌꯥ ꯋꯥꯒꯦ
ꯑꯩꯁꯦ ꯃꯉꯥ ꯄꯣꯏꯟ ꯇꯔꯥ ꯋꯥꯡꯉꯦ
ꯑꯣ ꯑꯗꯨꯗꯤ ꯑꯩꯒ ꯑꯗꯨꯝ ꯃꯥꯟꯅ ꯅꯪꯒ ꯑꯩꯒꯁꯦ ꯑꯗꯨꯝ ꯋꯥꯡꯕ ꯃꯥꯟꯅꯗꯤ ꯃꯥꯟꯅꯕꯖꯥꯠꯅꯤ ꯑꯗꯨ ꯅꯣꯡꯃ ꯂꯦꯞꯃꯤꯟꯅ ꯌꯦꯡ ꯇꯥꯔꯦ ꯑꯩꯒ ꯅꯪꯒ ꯅꯪ ꯋꯥꯈꯜꯗꯗꯤ ꯑꯩꯅ ꯋꯥꯡꯕ ꯃꯥꯟꯕ꯭ꯔꯥ ꯅꯪꯅ ꯋꯥꯡꯕ ꯃꯥꯟꯕ꯭ꯔꯥ
ꯑꯩ ꯈꯪꯗ꯭ꯔꯦꯅꯦ ꯑꯗꯨꯝ ꯍꯥꯏꯐꯦꯠ ꯃꯥꯟꯅꯕꯗꯤ ꯃꯥꯟꯗꯤ ꯃꯥꯜꯂꯦ ꯑꯗꯣ ꯁꯨꯝ ꯀꯨꯏꯔꯕꯅꯤꯅ ꯚꯥꯞ ꯑꯣꯏꯗ꯭ꯔꯦ ꯅꯪꯅ ꯍꯦꯜꯂꯤꯔ ꯑꯩꯅ ꯍꯦꯜꯂꯤꯔꯥ ꯑꯗꯨꯝ ꯂꯩꯕ꯭ꯔꯥꯗꯣ ꯑꯩꯁꯨ ꯃꯉꯥꯒ ꯇꯔꯥ ꯁꯨꯃꯥꯏꯗꯤ ꯂꯩꯕꯅꯦꯕ
ꯎꯝ ꯃꯣꯏ ꯃꯊꯪ ꯊꯦꯡꯅ ꯀꯥꯟꯗ ꯑꯗꯨꯃꯥꯏꯅ ꯂꯦꯛꯃꯤꯟꯅꯔꯒ ꯌꯦꯡꯕ ꯑꯗꯨꯅꯤ
ꯅꯪꯁꯨꯨ ꯀꯩꯅꯣ ꯑꯣꯟꯕꯗ ꯀꯌꯥ ꯂꯩꯒꯦ
ꯃꯉꯥ ꯇꯥ ꯑꯗꯨꯃꯥꯏꯅ ꯂꯩꯌꯦ ꯑꯩꯁꯨ ꯑꯗꯨꯏꯅꯦ ꯏꯕꯥꯟꯅꯤꯁꯦ ꯀꯅꯥꯅ ꯍꯦꯟꯕꯅꯣ ꯒ꯭ꯌꯥꯟ ꯇꯥꯗꯦ ꯑꯩꯅ ꯅꯉꯣꯟꯗ ꯍꯥꯢꯔꯛꯏꯁꯦ
ꯃꯅꯔꯦ ꯑꯗꯨꯗꯤ ꯍꯥꯏꯐꯦꯠ ꯍꯥꯏꯐꯦꯠ ꯅꯣꯡ ꯃꯪꯕ꯭ꯔꯣ ꯍꯧꯖꯤꯛ
ꯑꯩꯈꯣꯏ ꯁꯤ ꯅꯨꯡꯁꯥ ꯀꯟꯅ ꯁꯥꯏꯑꯦ ꯅꯪ ꯍꯜꯂꯛꯄꯩꯗꯤ ꯀꯩꯀꯩ ꯆꯥꯔꯒꯦ ꯀꯩꯝ ꯆꯥꯗ꯭ꯔꯤꯕꯣ
ꯀꯦꯝ ꯆꯥꯗꯦ ꯑꯩꯅ ꯆꯥꯖꯤꯔꯅꯗꯤ ꯈꯟꯕ ꯑꯗꯒꯤ ꯑꯃꯨꯛ ꯑꯁ ꯁꯨꯝ ꯑꯩꯁꯨ ꯍꯛꯆꯥꯡ ꯈꯔ ꯂꯨꯝꯕꯁꯤꯗ ꯆꯥꯗꯕꯁꯦ ꯍꯩꯅꯍꯜꯂꯒꯦ ꯈꯤꯇꯪ ꯏꯁꯥꯁꯦ ꯂꯥꯝꯍꯟꯕ ꯈꯣꯠꯍꯟꯕ ꯐꯥꯎꯔꯒ ꯈꯥꯡꯗꯗꯤ ꯈꯥꯡꯒꯦꯅ ꯁꯨꯝ ꯂꯩꯔꯝꯃꯤꯅꯤ ꯆꯥꯒꯦ ꯍꯥꯏꯕꯗꯤ ꯆꯥꯕ ꯑꯗꯨꯝ ꯌꯥꯔꯃꯦꯕ ꯑꯁꯣꯝꯗ ꯁꯨꯝ ꯆꯥꯛꯈꯨꯝ ꯆꯪꯉꯨꯔꯒꯁꯨ ꯆꯔꯥ ꯋꯥꯟ ꯅꯤꯡꯕ ꯑꯣꯢꯔꯒꯁꯨ ꯅꯠꯇ꯭ꯔꯒꯅ ꯑꯩꯅ ꯍꯧꯖꯤꯛ ꯍꯜꯂꯛꯄꯗ ꯗꯨꯀꯥꯟ ꯍꯣꯇꯦꯜ ꯑꯃ ꯑꯅꯤ ꯑꯍꯨꯝ ꯐꯥꯎꯔꯛꯏꯗꯣ ꯑꯗꯨꯝ ꯆꯪ ꯉꯝꯃꯒ ꯀꯩꯅꯣꯝ ꯆꯥꯕ ꯌꯥꯕ ꯑꯁ ꯆꯥꯔꯔꯣꯏꯗꯅ ꯈꯥꯡꯉꯒ ꯑꯗꯨꯝ ꯍꯧꯖꯤꯛ ꯂꯥꯛꯏꯗꯣ ꯀꯩꯝ ꯇꯧꯗ꯭ꯔꯤ ꯍꯜꯂꯛꯄꯒꯤ
ꯆꯈꯥꯎ ꯑꯃꯨꯛ ꯁꯣꯛꯂꯛꯀꯅꯤꯀꯣ
ꯈꯪꯗꯦ ꯆꯥꯕꯁꯨ ꯍꯣꯏ ꯈꯤꯇꯪ ꯈꯤꯇꯪ ꯆꯥꯔꯗꯤ ꯀꯩꯁꯨ ꯀꯥꯏꯗꯦ ꯑꯗꯣ ꯀꯩꯅꯣꯗꯤ ꯎꯝ ꯀꯩꯀꯩ ꯆꯥꯔꯕ ꯅꯪꯅ ꯅꯨꯡꯗꯥꯡ ꯋꯥꯏꯔꯝꯒꯤ
ꯑꯩꯁꯨꯅꯦ ꯑꯗꯨꯝ ꯆꯥꯔꯥ ꯋꯥꯟꯒꯦ ꯇꯧꯔꯝꯕꯅꯦ ꯑꯗꯣ ꯑꯁ ꯆꯥꯔꯥ ꯋꯥꯟꯕꯗꯣ ꯐꯗꯧ ꯃꯥꯟꯗ꯭ꯔꯦꯅ ꯍꯩꯗꯣ ꯑꯣꯏꯅ ꯆꯥꯔꯦ ꯍꯩꯅꯧ ꯑꯃꯨꯟꯕ ꯆꯥꯔꯦ ꯅꯥꯁꯄꯇꯤ ꯆꯥꯔꯦ ꯑꯗꯨ ꯆꯥ ꯊꯛꯀꯦ ꯇꯧꯔꯤ ꯑꯩꯈꯣꯢ ꯆꯦꯅ ꯆꯥ ꯂꯣꯜꯂꯤ ꯑꯗꯨ ꯂꯣꯏꯔꯒ ꯊꯛꯇꯣꯏꯅꯤ
ꯍꯧꯖꯤꯛꯀꯤ ꯅꯥꯁꯄꯇꯤ ꯍꯥꯢꯗꯣ ꯅꯣꯏꯒꯤ ꯑꯥ ꯆꯤꯡꯗꯩ ꯍꯦꯛꯂꯛꯑꯦ ꯍꯥꯏꯕꯗꯨꯔꯥ
ꯍꯣꯏ ꯍꯣꯏ ꯉꯁꯥꯏ ꯅꯍꯥꯟ ꯑꯃꯨꯛ ꯆꯠꯂꯒ ꯍꯦꯛꯎꯕꯀꯣ ꯌꯥꯝ ꯄꯥꯜꯂꯦ ꯍꯧꯖꯤꯛꯀꯥꯟ ꯀꯥꯡ ꯃꯇꯝ ꯑꯣꯏꯕꯒꯤꯀꯣ
ꯍꯣꯏ ꯐꯔꯦ ꯎꯝ ꯎꯝ
ꯊꯝꯃꯒꯦ ꯑꯩꯁꯨ ꯋꯥꯛꯀꯤꯡ ꯆꯠꯅꯕ ꯈꯣꯠꯅꯕꯅꯦ ꯇꯧꯔꯒꯦ
ꯎꯝ ꯊꯝꯃꯨ ꯊꯝꯃꯨ